ꯍꯜꯂꯣ ꯇꯥꯕ꯭ꯔꯥ
ꯇꯌꯦ ꯇꯥꯏ
ꯆꯥꯛ ꯆꯥꯈ꯭ꯔꯕ꯭ꯔꯣ
ꯀꯥꯏ ꯍꯧꯒꯠꯇ ꯉꯥꯏꯔꯦ ꯍꯧꯖꯤꯛꯃꯨꯛ
ꯎꯝ ꯊꯦꯡꯉꯦ ꯂꯥꯎ
ꯑꯩꯈꯣꯏꯗꯤ ꯉꯜꯂꯤ
ꯊꯕꯛ ꯂꯩꯇꯕꯒꯤꯅꯦ ꯕ ꯅꯪꯒꯤ
ꯑꯗꯨꯅꯦ ꯑꯗꯨꯅꯦ ꯁꯨꯇꯤꯒꯤꯅꯦꯕ ꯁꯨꯇꯤ ꯅꯨꯃꯤꯠꯇ ꯀꯅꯥꯅ ꯉꯟꯅ ꯍꯧꯒꯟꯒꯦ
ꯑꯗꯨꯒꯤꯗꯤ ꯑꯦꯕ꯭ꯔꯤꯗꯦ ꯢꯁ ꯍꯣꯂꯤꯗꯦꯅꯦ
ꯊꯕꯛ ꯂꯩꯇꯕꯒꯤꯀꯣ ꯑꯩꯈꯣꯏꯗꯤ ꯎꯝ ꯑꯗꯨ ꯑꯗꯣ ꯑꯩꯈꯣꯏꯗꯤ ꯅꯨꯡꯊꯤꯟꯕꯨꯗꯤ ꯀꯩꯁꯨ ꯂꯩꯇꯦꯕ ꯑꯗꯣ ꯑꯌꯨꯛꯇꯤ ꯉꯟꯅ ꯍꯧꯒꯠꯇꯕ ꯌꯥꯗꯦ ꯑꯩꯈꯣꯏꯗꯤ
ꯀꯩꯒꯤꯅꯣ
ꯂꯩꯕ꯭ꯔꯥꯗꯨꯗꯤ
ꯑꯣ ꯍꯣ ꯀꯝꯄꯌꯨꯇꯔ ꯀ꯭ꯂꯥꯁ ꯇꯣ
ꯍꯣꯏ ꯑꯌꯨꯛꯇꯗꯤ
ꯍꯣꯏꯅꯦ ꯍꯣꯏꯅꯦ ꯀꯥꯔꯗꯕꯅꯤꯅꯦ ꯅꯪꯒꯤ ꯅꯪ ꯅꯪꯒꯤ ꯊꯕꯛꯅ ꯍꯦꯟꯅ ꯀꯥꯟꯅꯩꯌꯦ ꯑꯩꯈꯣꯏꯒꯤꯁꯨ ꯊꯕꯛ ꯑꯃ ꯊꯤꯕꯤꯈ꯭ꯔꯣꯗꯅ ꯑꯩꯈꯣꯏꯒꯤꯁꯨ ꯊꯕꯛ ꯑꯃ ꯊꯤꯕꯤꯌꯣ
ꯊꯤꯕꯤꯔ ꯂꯣꯏꯔꯦ ꯀꯔꯝꯕ ꯊꯕꯛ ꯄꯥꯝꯒꯦ
ꯄꯩꯁꯥ ꯌꯥꯝꯕ ꯊꯕꯛ ꯋꯥ ꯋꯥꯁꯨ ꯌꯥꯝ ꯋꯥꯗꯕ
ꯖꯨꯒꯥꯂꯤ ꯑꯣꯏ ꯇꯧꯁꯤꯔꯣ
ꯅꯪꯁꯨ ꯍꯦꯟꯃꯜꯂꯦ ꯑꯗꯨꯗꯤ ꯖꯨꯒꯥꯂꯤꯕꯨ ꯋꯥꯗꯦ ꯍꯥꯏꯒꯦꯔꯣꯅꯦ
ꯑꯦ ꯖꯨꯒꯥꯂꯤꯕꯨ ꯀꯥꯏ ꯋꯥꯕ꯭ꯔꯣ ꯆꯦꯛ ꯍꯣꯟꯒꯅꯤ
ꯑꯗꯨ ꯑꯩꯗꯤ ꯀꯩꯅꯣꯃꯗ ꯑꯣꯏ ꯒꯦ ꯅꯪꯒ ꯁꯤ ꯅꯪꯒꯤ ꯅꯃꯥꯟꯅꯕꯤꯗꯣ ꯑꯗꯨ ꯖꯣꯒꯥꯜꯂꯤ ꯑꯣꯏꯌꯣ ꯑꯗꯣ ꯑꯩꯅ ꯀꯩꯅꯣ ꯍꯦꯠ ꯃꯤꯁꯇ꯭ꯔꯤ ꯑꯣꯏꯒꯦꯕ ꯑꯗꯨꯒ ꯈꯨꯠ ꯊꯤꯟꯒꯦꯕ
ꯂꯩꯌꯦ
ꯍꯦꯠ ꯃꯤꯁꯇ꯭ꯔꯤ ꯈꯣꯏꯗꯤ ꯋꯥꯗꯦꯅ ꯑꯗꯣ ꯑꯩꯗꯤ ꯁꯦꯡꯅ ꯁꯦꯡꯅ ꯍꯥꯏꯌꯦꯅ ꯃꯅꯨꯡꯗ ꯆꯂꯥꯛ ꯊꯝꯕꯗꯤ ꯅꯠꯇꯦꯅ
ꯐꯩ ꯐꯩ ꯅꯪꯒꯤꯖꯦ ꯃꯨꯑꯣꯡ ꯑꯃꯅꯦ ꯅꯪꯒꯤꯁꯦ
ꯍꯣꯏ ꯃꯥꯅꯦ ꯉꯔꯥꯡꯗꯣ ꯏꯆꯦ ꯑꯃꯒ ꯉꯥꯡꯅ ꯕꯅꯦꯕ ꯏꯆꯦ ꯑꯥꯒꯤ ꯅꯣꯏ ꯈꯨꯟꯗꯒꯤ ꯅꯣꯢꯒꯤ ꯌꯨꯝ ꯃꯅꯥꯛꯀꯤꯗꯣ
ꯀꯔꯝꯕꯅꯣ ꯅꯣꯏꯒꯤ ꯅꯣꯏꯌꯨꯝ
ꯑꯁꯤ ꯑꯩꯈꯣꯏ ꯅꯪꯒꯤ ꯅꯃꯥꯟꯅꯕꯤꯒꯤ ꯌꯨꯝ ꯃꯃꯥꯡꯗ ꯂꯩꯕꯗꯣ ꯑꯩꯈꯣꯏ ꯑꯣꯖꯥꯁꯨ ꯑꯣꯏꯕꯗꯣ ꯃꯌꯥꯝꯕ ꯎꯝ ꯃꯥꯅ ꯍꯥꯏꯌꯦ ꯢꯁ ꯅꯪꯒ ꯋꯥꯔꯤ ꯁꯥ ꯕꯅꯦ ꯑꯗꯨꯒ ꯃꯥꯅ ꯁꯨꯃꯥꯏ ꯍꯥꯏꯕꯅꯦ ꯆꯔꯥꯏꯒꯤ ꯋꯥꯔꯤ ꯁꯥꯕꯅꯦꯕ ꯅꯣꯏꯒꯤ ꯆꯤꯔꯥꯏꯒꯤ ꯅꯃꯥꯟꯅꯕ ꯈꯪꯕ꯭ꯔꯣ ꯃꯥꯅ ꯍꯥꯢꯕꯅꯦꯕ ꯆꯤꯔꯥꯏꯒꯤ ꯃꯃꯥꯟꯅꯕ ꯈꯪꯕ꯭ꯔꯣ
ꯑꯩꯗꯤ ꯑꯗꯨꯒ ꯉꯥꯡꯅꯕꯗꯣ
ꯗꯨ ꯃꯥꯒ ꯉꯥꯡꯅꯕ ꯑꯩ ꯅꯣꯛꯄꯁꯤ ꯅꯣꯛꯄꯁꯤ ꯈꯪꯕ꯭ꯔꯥ ꯖꯨꯒꯣꯠ ꯆꯥꯕ ꯁꯨꯡꯉꯥꯡ ꯉꯥꯡꯗꯦ
ꯉꯔꯥꯡ ꯅꯨꯡꯗꯥꯡ ꯆꯨꯞꯄ ꯑꯩꯁꯨ ꯅꯣꯛꯄꯅꯦ ꯃꯥꯒ ꯋꯥꯔꯤ ꯁꯥꯔꯒ
ꯑꯣ ꯃꯊꯟꯗ ꯉꯥꯡꯉꯦ ꯑꯗꯨꯖꯨ ꯑꯩ ꯉꯥꯡꯅꯉꯥꯏ ꯃꯇꯝ ꯄꯤꯗꯦ ꯉꯥꯡꯕꯁꯤ ꯉꯥꯡꯕꯁꯤ
ꯍꯣꯏ ꯃꯥꯒ ꯑꯩ ꯉꯥꯡꯅꯕꯁꯨꯀꯣ ꯃꯨꯟꯅꯔꯒ ꯉꯥꯡꯕꯒꯨꯝꯕꯅꯦ ꯃꯥ ꯗꯣ ꯃꯤꯅ ꯉꯥꯔꯁꯨ ꯑꯗꯨꯝ ꯉꯥꯡꯕ ꯌꯥꯎꯒꯅꯤ
ꯑꯗꯨ
ꯃꯥꯅ ꯋꯥꯔꯤ ꯍꯧꯔꯛꯄꯅꯦ
ꯑꯁ ꯃꯣꯏ ꯃꯕꯥꯒꯤ ꯋꯥꯔꯤꯒ ꯁꯥꯏꯌꯦ ꯑꯁ ꯅꯣꯛꯄꯁꯤ ꯃꯄꯥꯒꯤ
ꯅꯣꯛꯄꯁꯤ ꯂꯣꯏꯔꯦ
ꯉꯔꯥꯡꯗꯤ ꯃꯥ ꯕ꯭ꯂꯁ ꯐꯖꯅ ꯇꯧꯔꯝꯒꯅꯤ ꯑꯩꯒ ꯋꯥꯔꯤ ꯁꯥꯕꯗꯤ ꯃꯊꯟꯛꯇ ꯐꯨꯠꯕꯣꯜꯂꯔ ꯄꯥꯝꯃꯦ ꯍꯥꯏꯔꯒ ꯏ ꯏ ꯏ ꯇꯧꯔꯒ
ꯀꯔꯝꯕ ꯐꯨꯠꯕꯣꯂꯔꯅꯣ
ꯑ ꯍꯧꯖꯤꯛ ꯍꯥꯟꯅꯗꯤ ꯁꯨꯃꯥꯏ ꯍꯥꯏ ꯃꯥꯥꯟꯅꯁꯤ ꯁꯨꯃꯥꯏꯅ ꯍꯥꯏꯔꯝꯕꯅꯦꯕ ꯑꯁ ꯍꯥꯟꯅꯗꯤ ꯑꯩꯁꯦ ꯑꯃꯈꯛ ꯂꯩꯖꯩꯕ ꯃꯥꯒꯤ ꯑꯥꯏꯗꯜ ꯅꯝꯕꯔ ꯇꯦꯟꯗꯣ ꯃꯥ ꯈꯛꯇ ꯅꯦ ꯑꯩꯅ ꯂꯦꯞꯄꯁꯦ ꯍꯧꯖꯤꯛꯀꯥꯟꯗꯤ ꯑꯩ ꯂꯦꯞꯄ ꯉꯝꯗ꯭ꯔꯦ ꯑ ꯖꯨꯠ ꯕꯦꯂꯤꯡꯍꯝꯁꯨ ꯄꯥꯝꯔꯛ ꯈ꯭ꯔꯦ ꯌꯃꯥꯜꯁꯨ ꯄꯥꯝꯂꯛꯈ꯭ꯔꯦ ꯍꯥꯏꯌꯦ ꯑꯗꯨꯒꯤ ꯖꯄꯥꯟꯒꯤ ꯅꯨꯄꯥꯁꯨ ꯑꯃꯛꯀ ꯌꯥꯎꯍꯜꯂꯤꯕꯅꯦ
ꯑꯉꯥꯡꯗꯣ ꯌꯥꯔꯔꯣ ꯃꯃꯤꯠ ꯌꯥꯝꯃꯜꯂꯦ
ꯎꯝ ꯑꯃꯈꯛ
ꯅꯠꯇꯦ ꯀꯩꯒꯤꯅꯣ ꯅꯪ ꯅꯪꯒꯤ ꯃꯤꯡꯗꯨ ꯃꯤ ꯑꯇꯩꯒꯤ ꯑꯣꯏꯅ ꯊꯣꯛꯑꯦ
ꯑꯥ ꯌꯥꯔꯦ ꯍꯥꯏꯔꯛꯀꯅꯨ ꯇꯨꯃꯤꯟ ꯂꯩꯌꯣ ꯇꯨꯃꯤꯟ ꯉꯥꯡꯉꯣ ꯀꯔꯤ ꯇꯨꯃꯤꯟ ꯉꯥꯡꯉꯣ ꯑꯗꯨꯒꯨꯝꯕ ꯍꯥꯏꯔꯛ
ꯑ ꯑ ꯑ ꯆꯤꯡꯅꯗꯕ ꯉꯝꯗꯦ
ꯏꯁ ꯌꯥꯔꯦ ꯍꯨꯍ ꯀꯔꯤ ꯆꯤꯡꯅꯕ ꯑꯗꯨꯕꯨ
ꯆꯤꯡꯅꯗꯕ ꯉꯝꯗꯦ ꯅꯅꯥꯎ ꯅꯨꯄꯥꯔꯣ ꯏꯅꯥꯎꯅꯨꯄꯥꯅꯦ ꯀꯥꯏꯅ ꯁꯥꯒꯩ ꯃꯥꯟꯅꯕꯁꯨ ꯅꯠꯇꯦ
ꯏꯁ ꯁꯥꯒꯩ ꯃꯥꯅꯗꯔꯁꯨ ꯃꯣꯏ ꯃꯣꯏꯒ ꯑꯩꯈꯣꯏꯗꯤ ꯀꯩꯅꯣ ꯃꯥꯅꯦ
ꯌꯥꯗꯦ ꯌꯥꯗꯦ ꯈꯟꯕ ꯌꯥꯗꯦꯒ ꯍꯥꯏ
ꯍꯨꯝ ꯍꯨꯝ ꯋꯥꯈꯟꯖꯦ ꯐꯔꯤꯕ ꯅꯪꯅ ꯅꯪ ꯁꯨ ꯅꯪꯒꯤ ꯅꯃꯥꯟꯅꯕꯤꯒ ꯇꯤꯟꯅꯩ ꯍꯥꯏꯕ ꯆꯞ ꯃꯥꯟꯅꯩ ꯑꯦꯟꯇꯦꯅꯥ ꯌꯥꯝ ꯋꯥꯡꯉꯦ
ꯃꯥꯅꯗ꯭ꯔꯗꯤ ꯆꯍꯤ ꯇ꯭ꯔꯥꯇ꯭ꯔꯨꯛꯅꯦ ꯇꯤꯟꯅꯔꯛꯏꯁꯦ
ꯍꯥꯏ ꯑꯦ ꯇꯔꯥ ꯇꯔꯨꯛ ꯈꯛꯇꯔꯣ ꯍꯦꯛ ꯄꯣꯛꯄꯗꯒꯤ ꯏꯪꯉꯦ ꯈꯣꯡꯕꯗꯒꯤ ꯇꯤꯟꯅꯗꯕ꯭ꯔꯣ
ꯏꯉꯦ ꯈꯣꯡꯕꯗꯒꯤ ꯇꯤꯟꯅꯔꯗꯤ ꯑꯦ ꯄꯨꯛ ꯄꯨꯛ ꯑ ꯄꯨꯛ ꯑꯃꯗꯒꯤ ꯄꯨꯂꯞ ꯊꯣꯛꯂꯛ ꯊꯣꯛꯂꯛ ꯊꯣꯛ ꯊꯣꯛ ꯃꯤꯟꯅꯔꯅꯤ ꯗꯨꯏꯗꯤ
ꯍꯥꯥ
ꯎꯪ
ꯆꯍꯤ ꯆꯞ ꯃꯥꯟꯅꯕ꯭ꯔꯥ ꯅꯕꯥꯅꯤꯗꯣ
ꯎꯝ
ꯅꯪꯗꯣ ꯅꯃꯥꯟꯅꯕꯤꯒ ꯑꯩꯒꯅ ꯀꯔꯤ ꯀꯧꯕ꯭ꯔꯥ ꯈꯪꯕ꯭ꯔꯥ ꯃꯥ ꯅꯍꯥꯟꯅꯗꯒꯤ ꯋꯥꯔꯤ ꯁꯥꯕꯅꯦꯕ ꯅꯪꯁꯦ ꯍꯤꯔꯤꯔꯣꯁ ꯍꯥꯏꯅ ꯈꯪꯅꯩ ꯏꯕꯥꯅꯤꯅ
ꯎꯝ
ꯅꯤꯡꯁꯤꯡꯕ꯭ꯔꯥ ꯃꯥꯅ ꯋꯥꯔꯤ ꯁꯥꯏ ꯅꯣꯏꯒꯤ ꯏꯁꯩ ꯑꯃ ꯂꯩꯕꯗꯨꯗꯤ ꯌꯣ
ꯈꯪꯗꯦꯍꯦ
ꯋꯥ ꯅꯪ ꯈꯪꯗꯦ ꯑꯦꯂꯤꯔꯣꯁ ꯍꯥꯏꯕꯅꯦ ꯏꯁꯩꯒꯤ ꯃꯃꯤꯡꯗꯤ ꯑꯗꯨ ꯃꯥꯅ ꯁꯤꯗ ꯏꯔꯣꯁ ꯍꯣꯏ ꯅꯤꯡꯁꯤꯡꯕ꯭ꯔꯥ
ꯀꯩꯅꯣꯒꯤ ꯏꯁꯩꯗꯨꯔꯣ
ꯍꯣꯏ ꯌꯥꯔꯦ ꯌꯥꯔꯦ ꯀꯩꯅꯣꯝꯃ ꯃꯥꯅ ꯃꯥꯅ ꯍꯥꯏꯌꯦ ꯍꯥꯟꯅꯗꯤ ꯐꯥꯔꯁꯇꯗꯤ ꯀꯩꯅꯣꯝꯃ ꯅꯣꯏꯒꯤ ꯑꯗꯨ ꯃꯃꯥꯟꯅꯕꯤ ꯑꯃ ꯂꯥꯛꯇ꯭ꯔꯤꯉꯩꯗꯗꯤ ꯃꯉꯣꯟꯗ ꯍꯦꯔꯣꯏꯟ ꯁꯥꯍꯜꯂꯝꯃꯦ ꯌꯥꯏꯌꯦ ꯑꯗꯨ ꯈꯔ ꯂꯥꯛꯑꯒ ꯑꯗꯨ ꯃꯉꯣꯟꯗ ꯁꯥꯍꯜꯂꯁꯤ
ꯀꯅꯥꯔꯀꯣ
ꯑꯥ ꯀꯩꯅꯣꯔꯣꯝꯒꯤ ꯂꯩꯀꯥꯏꯗꯣ ꯑꯥꯔꯣꯝꯅꯦ ꯃꯣꯏꯒꯤ ꯂꯩꯀꯥꯏꯗꯤ ꯍꯣꯏ ꯍꫭꯏꯖ ꯀꯩꯅꯣ ꯂꯩꯕꯗꫭ ꯑꯗꯨꯉꯣꯟꯗ ꯁꯥꯍꯟꯈ꯭ꯔꯁꯦꯅ ꯍꯥꯏ ꯍꯥꯏꯌꯦ ꯍꯣꯏ ꯃꯥꯅ ꯁꯥꯏꯌꯦ ꯅꯍꯥꯟ ꯀꯨꯏ ꯑꯩꯈꯣꯏ ꯁꯤꯗ ꯂꯥꯛꯄ ꯀꯥꯟꯗꯅꯦ ꯃꯥꯅ ꯁꯥꯕꯗꯣ ꯑꯗꯨꯒꯤ ꯅꯁꯛꯇꯨꯒ ꯅꯪ ꯇꯧꯔꯝꯒꯅꯤ ꯍꯣꯏ ꯁꯥꯏꯅ ꯅꯪꯒꯤ ꯋꯥꯔꯤꯒꯨꯝꯕꯁꯨ ꯑꯗꯨꯝ ꯁꯥꯏ ꯃꯥꯗꯤ
ꯍꯜꯂꫭ
ꯌꯥꯝ ꯅꯤꯡꯁꯤꯡꯕꯤꯕꯅꯦ ꯏꯁ ꯏꯁ ꯃꯤꯅ ꯑꯗꯨꯝ ꯅꯪ ꯅꯨꯡꯁꯤꯔꯒ ꯇ ꯈꯝꯕꯤꯔ ꯍꯤ ꯑꯗꯨꯃꯥꯗꯤ ꯍꯌꯦꯡꯁꯌꯦꯡ ꯃꯤ ꯍꯧꯒꯠꯂꯦ ꯍꯥꯏꯔꯒ
ꯃꯤ ꯀꯧꯒꯜꯂꯦ ꯍꯥꯏꯕ ꯃꯥꯏ ꯀꯥꯎ ꯅꯨꯡꯉꯥꯏꯕꯅꯦ ꯃꯥꯅ ꯑꯗꯨꯝ ꯍꯥꯏꯌꯦ ꯃꯤ ꯀꯥꯎꯒꯜꯂꯦ ꯀꯥꯎꯒꯜꯂꯦꯅ ꯍꯥꯏꯌꯦ ꯀꯃꯥꯏꯅ ꯀꯥꯎꯔꯤꯅꯣ ꯍꯥꯏꯕꯅꯦ
ꯑꯩꯁꯨ ꯈꯪꯗꯦ ꯃꯃꯨꯛꯅ
ꯃꯤ ꯁꯤꯗ ꯊꯕꯀꯤ ꯏꯁꯇ꯭ꯔꯦꯁꯅꯦ ꯑꯗꯨꯒ ꯀꯔꯤ ꯀꯔꯤꯅꯦ ꯑꯗꯨꯒ ꯃꯥꯅꯃꯤ ꯀꯥꯎꯋꯦ ꯃꯤ ꯀꯥꯎꯋꯦ ꯍꯥꯏ ꯀꯥꯎꯔꯗꯤ ꯃꯃꯤꯡꯁꯨ ꯀꯥꯎꯔꯣꯏꯗ꯭ꯔꯣ
ꯍꯣꯏꯅꯦ ꯑꯗꯨꯅꯦ ꯑꯗꯨ ꯅꯃꯥꯟꯅꯕꯤꯗꯨ ꯈꯔꯗꯤ ꯃꯃꯥꯏ ꯊꯥꯏꯀꯣ ꯕꯔꯗꯦ ꯒꯤꯐ ꯄꯨꯨꯊꯧꯋꯦ ꯍꯥ
ꯊꯤꯔꯥꯏꯗꯤ ꯅꯠꯇ꯭ꯔꯦ
ꯈꯔꯗꯤ ꯅꯠꯇ꯭ꯔꯦ ꯃꯥꯒꯤꯁꯦ
ꯄꯨꯟꯁꯤꯗ ꯑꯍꯥꯟꯕ ꯈꯪꯉꯦ ꯕꯥꯔꯗꯦꯒꯤ ꯐꯥꯎꯅꯕ ꯍꯥꯏꯕ ꯁꯦ ꯑꯗꯨꯁꯨ ꯆꯤꯟꯗ ꯍꯥꯏꯕꯒꯤꯅꯦ ꯃꯥ ꯅꯨꯡꯇꯤꯒꯤ ꯊꯧꯔꯤ
ꯑꯩꯁꯨ ꯑꯩꯁꯨ ꯅꯦꯛꯁ ꯏꯔ ꯊꯧꯒꯅꯤ
ꯗꯤꯁ ꯏꯔ ꯃꯥ ꯀꯔꯤ ꯄꯤꯕ꯭ꯔꯣ
ꯃꯥ ꯗꯤꯁ ꯏꯔ ꯃꯥ ꯊꯧꯋꯦꯕ
ꯀꯔꯤ ꯄꯤꯕ꯭ꯔꯣ ꯑꯩꯅ ꯃꯉꯣꯟꯗ ꯍꯪꯕꯕꯨ ꯑꯩꯈꯣꯏ ꯂꯩꯁꯥꯕꯤꯒ ꯉꯥꯡꯅꯕꯤꯕꯤꯌꯣ ꯍꯥꯏꯕ
ꯑꯦ ꯑꯦ ꯑꯦ ꯑꯦ
ꯑꯩꯈꫭꯏ ꯂꯩꯁꯥꯕꯤꯗ ꯉꯥꯡꯅꯕꯤꯌꯨ ꯑꯩ ꯕꯥꯔꯗꯦ ꯒꯤꯐ ꯑꯣꯏꯅ ꯍꯥꯏꯔꯒ ꯃꯥꯅ ꯗꯨꯒꯤ ꯑꯩꯒꯤꯁꯨ ꯆꯝꯃꯪꯉꯥ ꯋꯥꯠꯂꯤꯀꯣ ꯍꯥꯏ ꯀꯔꯤ ꯀꯥꯏꯗꯒꯤ ꯃꯪꯉꯥ ꯅꯨꯡꯉꯥꯏꯔꯒ ꯑꯩ ꯕꯥꯔꯗꯦ ꯒꯤꯐ ꯍꯥꯏꯌꯦ
ꯏꯀꯥꯏ ꯈꯪꯗꯕ
ꯂꯨꯄꯥ ꯆꯅꯤ ꯕꯒꯤ ꯇꯧꯔꯝ ꯃꯥꯥꯏ ꯕꯥꯔꯗꯦꯒꯤ ꯂꯨꯄꯥ ꯆꯅꯤ ꯕꯒꯤ ꯇꯧꯔꯝ
ꯅꯪ ꯑꯗꯨ ꯌꯦꯡꯉꯣ ꯂꯤꯁꯤꯡꯒ ꯍꯥꯏꯔꯝꯃꯗꯤ ꯀꯥꯝ ꯐꯔꯛ ꯇꯥꯟꯅꯒꯦꯔꯥ
ꯀ ꯅꯦꯒꯣꯁꯤꯌꯦꯠ ꯇꯧꯕꯁꯨ ꯌꯥꯗꯦ ꯃꯥꯗꯤ
ꯎꯝ
ꯌꯥꯝ ꯁꯥꯊꯤ ꯆꯦꯛꯁꯤꯟꯅ ꯂꯩꯌꯣ ꯆꯥꯊꯣꯛꯄꯤꯗꯨꯅ
ꯌꯥꯝ ꯍꯩꯅꯕꯨ ꯂꯣꯏꯅꯔꯛꯏꯌꯦ ꯅꯪꯗꯤ ꯁꯥꯡꯕ ꯆꯍꯤꯁꯦ ꯎꯝ
ꯃꯅꯥ ꯃꯅꯥꯛꯇ ꯆꯖꯒꯟꯅꯕ
ꯍꯥꯏꯗꯧꯀꯦ ꯇꯧꯔꯝꯃꯣ ꯅꯪ ꯍꯅꯦ ꯀꯔꯤ ꯈꯥꯏ ꯂꯥꯛꯁꯤ ꯃꯥ
ꯑꯦ ꯃꯥ ꯀꯣꯜ ꯈꯨꯜꯂꯣ
ꯃꯥꯗꯤ ꯀꯣ ꯁꯥꯎꯔꯗꯤ ꯕ꯭ꯂꯣꯛ ꯄꯤꯒꯅꯕꯥꯅꯦ ꯅꯪꯉꯣꯟꯗ ꯄꯤꯈ꯭ꯔꯕ꯭ꯔ ꯕ꯭ꯂꯣ ꯎꯝ
ꯀꯌꯥꯝ ꯁꯥꯎꯅꯔꯁꯨ ꯑꯩꯈꯣꯏꯅꯤꯗꯤ ꯑꯗꯨꯃꯥꯏꯅ ꯇꯧꯅꯦ
ꯑꯍꯣꯏ ꯏꯁ ꯃꯥꯒꯤ ꯃꯆꯦꯗꯣ
ꯎꯝ
ꯃꯥꯅ ꯏꯟꯁꯇꯥꯒ꯭ꯔꯥꯝꯁꯨ ꯑꯟꯐꯣꯂꯣ ꯇꯧꯒꯅꯤ ꯕ꯭ꯂꯣꯛ ꯇꯧꯒꯅꯤ ꯃꯥꯒꯤ ꯀꯨꯁꯤꯅꯦ
ꯑꯁ ꯑꯩ ꯈꯨꯕꯤꯁꯦ ꯌꯥꯗ꯭ꯔꯦ
ꯀꯔꯤꯦ
ꯑꯩ ꯈꯨꯠꯈꯣꯏꯁꯦ ꯌꯥꯗ꯭ꯔꯦꯕ
ꯅꯪ ꯅꯪꯒꯤ ꯊꯕꯛꯇꯨ ꯀꯔꯤꯒꯨꯝꯕꯔꯣ
ꯑꯩ ꯁꯦꯜꯁꯅꯤꯗ
ꯑꯦ
ꯅꯨꯡꯉꯥꯏꯕꯅꯦ ꯌꯥꯝꯅ ꯅꯨꯡꯊꯤꯟ ꯆꯨꯄꯥ ꯈꯣꯡꯕꯤ ꯄꯨꯈꯥꯏꯕ ꯃꯥꯈꯩ ꯂꯦꯞꯀꯗꯧꯕ
ꯑꯩꯁꯨ ꯐꯪꯒꯦ ꯇꯧꯕꯅꯦ ꯂꯞ ꯑꯗꯣ ꯉꯥꯏꯍꯥꯛꯇꯪꯁꯨ ꯐꯝꯕ ꯌꯥꯗꯦ ꯅꯣꯏꯒꯤꯗꯣ
ꯐꯝꯅꯉꯥꯏ ꯑꯃ ꯐꯝꯁꯨ ꯂꯩꯇꯦ ꯐꯝꯕꯁꯨ ꯌꯥꯗꯦ
ꯅꯍꯥꯟ ꯁꯤꯗ ꯁꯤ ꯀꯩꯅꯣꯅ ꯏꯦ ꯏꯆꯦꯅꯁꯨ ꯍꯥꯏꯌꯦ ꯀꯔꯤ ꯑꯗꯨ ꯑꯩꯅ ꯑꯗꯨꯝ ꯇꯥꯕ ꯁꯤꯒꯤ ꯅꯣꯏꯒꯤ ꯊꯕꯛ ꯇꯧꯕꯁꯦ ꯐꯝꯕ ꯌꯥꯗꯕ ꯊꯕꯛ ꯉꯥꯛꯇ
ꯐꯝꯕ ꯌꯥꯕ ꯊꯕꯛꯄꯨ ꯀꯥꯏꯗ ꯂꯩꯒꯦ ꯐꯝꯕ ꯌꯥꯕ ꯊꯕꯛꯇꯤ ꯀꯣꯜ ꯁꯦꯟꯇꯔꯁꯀꯨꯝꯕ
ꯎ ꯆꯤꯟ - ꯆꯤꯟ ꯋꯥꯒꯅꯤ ꯑꯗꯨꯗꯤ ꯑꯁꯤ ꯐꯥꯎꯕ ꯋꯥꯏ ꯍꯥꯏꯕꯒ
ꯎ ꯀꯥꯏꯒꯤ ꯋꯥꯟꯗꯣꯏꯅꯣ ꯅꯨꯡꯉꯥꯏꯌꯦ ꯇ꯭ꯋꯦꯟꯇꯤ ꯐꯣꯔ ꯑꯋꯥꯔꯁ ꯀꯜꯥꯎꯅꯉꯗꯅꯤ
ꯑꯗꯨꯕꯨ ꯍꯥꯏꯕ ꯑꯗꯨ ꯑꯗꯨ ꯆ ꯇꯕ꯭ꯔꯣ ꯉꯥꯡ ꯋꯥꯜꯍꯜꯂꯨꯁꯨ
ꯄꯦꯦꯛꯛꯇꯤꯁꯅꯦ ꯀꯩꯅꯣ
ꯑꯩꯁꯨ ꯉꯔꯥꯡꯣꯡ ꯈꯔ ꯉꯔꯥꯡꯗꯤ ꯈꯔ ꯉꯥꯡꯉꯦꯕ ꯑꯗꯨꯝ ꯍꯣꯏ ꯃꯍꯧꯁꯥꯁꯨ ꯏꯆꯦꯒ ꯂꯩꯕꯁꯦ ꯃꯥ ꯁꯁꯨ ꯉꯥꯡꯉꯦ ꯑꯩꯁꯨ ꯉꯥꯡꯉꯦ ꯒ꯭ꯌꯥꯟ ꯇꯥꯗ
ꯍ ꯆꯦꯗꯤ ꯉꯥꯡꯗꯕ ꯉꯥꯡꯗꯕ ꯃꯤ ꯅꯣꯏꯅꯤꯅ ꯉꯥꯡꯗ꯭ꯔꯗꯤ ꯑꯩꯗꯤ ꯄ꯭ꯔꯤꯊꯤꯕꯤꯁꯦ ꯊꯥꯗꯣꯛꯑꯒꯦꯅ ꯈꯜꯂ ꯂꯩꯔꯦꯕ
ꯏꯁ ꯎ ꯅꯣꯏꯔꯥꯡ ꯀꯣ ꯅꯪꯒꯤ ꯀꯩꯅꯣꯝꯃꯒꯁꯨ ꯇ ꯋꯥꯔꯤ ꯁꯥꯕꯅꯦꯕ ꯑꯩꯗꯣ ꯍꯣꯏ ꯑꯗꯨꯝ ꯅꯨꯡꯉꯥꯏꯌꯦꯗ
ꯅꯨꯡꯉꯥꯏꯕ꯭ꯔꯣ ꯉꯥꯡꯅꯕꯤꯌꯨ ꯉꯥꯡꯅꯕꯤꯌꯨ ꯃꯥꯁꯨ ꯏꯝꯐꯥꯜ ꯂꯥꯛꯀꯅꯤ ꯍꯥꯏꯕꯅꯤ
ꯑ ꯌꯥꯔꯦ ꯌꯥꯔꯦ ꯑꯗꯨꯒꯀꯣ ꯑꯗꯨꯝ ꯏꯕꯥꯅꯤꯁꯨ ꯋꯥꯔꯤꯗꯣ ꯎ ꯅꯨꯡꯉꯥꯏ ꯍꯥꯏꯕꯗꯤ ꯑꯗꯨꯝ ꯇꯧꯕꯒꯨꯝꯕꯗꯣ ꯃꯥꯟꯅꯅꯕꯒꯤꯀꯣ ꯃꯥꯅ ꯑꯁꯤ ꯉꯥꯡꯉꯗꯤ ꯑꯩ ꯑꯩꯁꯨ ꯉꯥꯡꯅ ꯉꯜꯂꯦꯕ ꯑꯗꯨꯝ ꯉꯥꯡꯅꯕꯁꯦ ꯑꯗꯨꯝ ꯋꯥꯔꯤꯗꯣ ꯇꯣꯛ ꯇꯨꯗꯤ ꯅꯨꯡꯉꯥꯏꯌꯦꯅ ꯃꯤ ꯈꯔꯗꯤ ꯉꯥꯡꯅꯗꯕ ꯎꯝ ꯎꯝ ꯈꯛ ꯈꯨꯝꯕꯒꯤ ꯑꯩ ꯀ ꯉꯥꯡꯒꯔꯣ ꯑꯗꯨꯗꯗꯤ ꯍꯥꯎꯅꯤꯒꯂ ꯂꯩꯦ
ꯑꯪꯥꯏꯕ ꯑꯗꯨ ꯃꯃꯤ
ꯍꯣꯏ ꯅꯨꯡꯉꯥꯏꯌꯦ ꯅꯨꯡꯉꯥꯏꯌꯦ ꯑꯗꯨꯝ ꯉꯥꯡꯕ ꯅꯨꯡꯉꯥꯏꯌꯦ
ꯆꯥꯛ ꯆꯥꯔꯕ ꯅꯣꯏꯗꯤ
ꯎꯝ ꯑꯁ ꯆꯀ
ꯀꯔꯤꯝ ꯈꯥꯟ ꯆ
ꯑꯩꯈꯣꯏꯗꯣ ꯉꯁꯤꯗꯣ ꯑꯩꯈꯣꯏ ꯏꯅꯥꯎꯅꯨꯄꯥꯗꯀꯣ ꯑꯁꯨꯃꯥꯏꯅ ꯑꯣꯏꯕꯅꯦꯕ ꯅꯍꯥꯟ ꯑꯦꯟꯁꯥꯡ ꯃꯌꯥꯝ ꯂꯩꯕ ꯀꯥꯟꯗꯀꯣ ꯗꯥꯜꯒꯨꯝꯕ ꯈꯛ ꯊꯣꯡꯕꯅꯦꯕꯀꯣ ꯑꯗꯨꯒꯤ ꯑꯩꯈꯣꯏꯅ ꯆꯩꯕ ꯀꯔꯤ ꯑꯦꯟꯁꯥꯡ ꯌꯥꯝ ꯂꯩꯕ ꯀꯗꯤ ꯗꯥꯛ ꯉꯥꯛꯇ ꯊꯣꯡꯉꯦꯅ ꯅꯅꯨꯡ ꯅꯍꯥꯟꯋꯥꯏ ꯑꯗꯨꯝ ꯆꯩꯈ꯭ꯔꯕꯒꯤ ꯃꯥꯗꯣ ꯉꯁꯤꯗꯣ ꯑꯩꯈꯣꯏ ꯑꯦꯟꯁꯥꯡ ꯂꯩꯇ꯭ꯔꯕꯅꯦꯕ ꯑꯗꯨꯝ ꯍꯥꯏꯕꯗꯤ ꯒ꯭ꯔꯤꯟ ꯚꯦꯖꯤꯇꯦꯕꯜꯁꯀꯨꯝꯕꯗꯣ ꯑꯗꯨꯒꯤ ꯀꯩꯅꯣ ꯂꯩꯕꯅꯦꯕ ꯀꯥꯡꯇꯛꯀꯨꯝꯕ ꯗꯤ ꯂꯩꯌꯦꯕ ꯑꯗꯨ ꯊꯣꯡꯒꯦ ꯇꯧꯔꯒ ꯀꯣ ꯏꯕꯥꯅꯤꯅ ꯆꯍꯤꯒꯤꯅꯤꯅ ꯊꯣꯡꯂꯂꯝꯗꯕꯅꯦ ꯍꯜꯗ ꯀ
ꯂꯩꯕ ꯀꯥꯟꯗ ꯊꯣꯡꯖꯩ ꯂꯩꯕ ꯀꯥꯟꯗꯅ ꯊꯣꯡꯕ ꯆꯥꯡꯂ ꯏ ꯃ ꯀꯥꯏꯗ ꯂꯩꯇꯕ ꯀꯥꯟꯗꯨꯅ ꯊꯣꯡꯅꯤꯡꯗꯕ ꯑꯃꯛꯀ ꯀꯤꯕꯩ
ꯍ ꯑꯦ ꯏꯕꯥꯅꯤꯗ ꯆꯩꯒꯅꯤꯅ ꯑꯗꯨꯒꯤ ꯏꯟꯖ ꯂꯩꯇꯗꯤ ꯎꯄꯥ ꯂꯩꯇꯗꯤ ꯊꯣꯡꯅꯤꯉꯥꯏꯅ ꯍꯥꯏꯔ ꯑꯗꯨ ꯊꯦꯡꯈ꯭ꯔꯕꯒꯤ ꯏꯕꯥꯅꯤꯅ ꯍꯥꯏꯪꯕꯗ ꯄꯨꯡ